ꯍꯥ
ꯇꯥꯄꯥ ꯑ ꯉꯁꯥꯏꯒꯤ ꯇꯣꯄꯤꯛꯇꯣ ꯀꯟꯇꯤꯅꯌꯨ ꯇꯧꯔꯛꯑꯅꯦ ꯀꯩ ꯍꯥꯏꯕ꯭ꯔꯥ
ꯀꯈ꯭ꯔꯦ ꯀꯔꯝꯝꯕꯗꯅꯣ
ꯊꯕꯛ ꯊꯕꯛꯀꯤ ꯃꯇꯥꯡꯗ ꯋꯥꯔꯤꯔꯤꯁꯅꯕꯒꯨꯝ ꯇꯧꯋꯦ
ꯊꯕꯛ ꯃꯇꯥꯡ ꯑꯩꯅ ꯍꯥꯟ ꯊꯕꯛ ꯇꯧꯕ ꯇꯧꯕ ꯃꯔꯝꯒꯤ ꯍꯥꯏꯕꯤꯔꯤꯒꯦ ꯑꯩꯅ ꯑꯗꯨꯗ ꯊꯕꯛ ꯇꯧꯕꯗ ꯑꯍꯥꯟꯕ ꯑꯣꯏꯗꯣꯏꯅꯀꯣ ꯑꯩꯅ ꯊꯕꯛ ꯑꯍꯥꯟꯕ ꯇꯧꯕꯗꯣ ꯐꯥꯁ ꯐꯨꯗ ꯑꯃꯗ ꯌꯥꯎꯋꯦꯕꯀꯣ
ꯍꯣꯏ
ꯄꯨꯡꯗ ꯅꯤꯄꯥꯥꯟ ꯃꯈꯥꯏꯗꯒꯤ ꯇꯔꯦꯠ ꯃꯈꯥꯏ ꯐꯥꯎ ꯍꯥꯏꯕ ꯑꯗꯨꯒ ꯇꯔꯦꯠ ꯃꯈꯥꯏ ꯍꯦꯜꯂꯒ ꯑꯗꯨꯝ ꯆꯠꯍꯜꯂꯦꯕ ꯅꯤꯄꯥꯟ ꯅꯤꯄꯜ ꯇꯥꯕꯗꯀꯣ ꯌꯨꯝ ꯌꯧꯕꯁꯦ ꯑꯗꯨꯝ ꯅꯤꯄꯥꯥꯟ ꯃꯈꯥꯏ ꯇꯥꯏꯌꯦꯕ ꯑꯗꯨꯒ ꯑꯩꯈꯣꯏꯅ ꯈꯔ ꯊꯦꯡꯅ ꯂꯥꯛꯑꯅꯤꯗꯨꯅ ꯃꯤꯅꯤꯠ ꯃꯉꯥꯒꯨꯝꯕ ꯊꯦꯡꯅ ꯂꯥꯛꯑꯗꯤ ꯃꯣꯏꯒꯤ ꯎꯄꯨꯗꯣ ꯃꯃꯤꯠ ꯈꯥꯅ ꯌꯦꯡꯉꯛꯀꯅꯤ ꯑꯗꯨꯒ ꯊꯦꯡꯉꯦꯅ ꯁꯥꯥꯎꯔꯛꯀꯅꯤ ꯑꯗꯨꯒ ꯃꯣꯏꯗꯤ ꯊꯕꯛ ꯌꯥꯝ ꯄꯤꯌꯦꯕ ꯋꯥꯏꯑꯕ
ꯍꯣꯏ
ꯃꯥꯒꯤ ꯋꯥꯗꯣ ꯈꯨꯝꯕꯤꯔꯗꯤ ꯌꯦꯡꯁꯤꯟꯅꯕ ꯌꯦꯡꯊꯤꯕ ꯀꯩꯅꯣ ꯇꯧꯕꯗꯣ ꯊꯕꯛ ꯌꯥꯝ ꯄꯤꯕꯗꯣ ꯑꯗꯨꯃꯥꯏꯅ ꯇꯧꯒꯜꯂꯦꯕ ꯈꯔ ꯊꯦꯡꯅꯜꯂꯑꯦ ꯍꯜꯂꯛꯑꯅꯤꯗꯅ ꯕꯛꯀꯦꯠ ꯄꯥꯏꯔ ꯂꯥꯛꯑꯣ ꯐꯤ ꯄꯥꯏꯔꯣ ꯑꯗꯨꯒ ꯌꯨꯝ ꯁꯦꯡꯗꯣꯛꯑꯣ ꯍꯥꯏꯕ ꯍꯧꯔꯛꯀꯦ ꯀꯅꯤ ꯍꯩꯅꯗꯕꯅ ꯌꯥꯝ
ꯑꯣ ꯊ ꯀꯌꯥꯒꯨꯝꯕ ꯇꯧꯔꯝꯒꯦ
ꯆꯍꯤ ꯑꯃꯗꯤ ꯑꯗꯨꯝ ꯇꯧꯋꯦ
ꯑꯥ
ꯆꯦꯍ ꯃ ꯇꯥꯎꯕ ꯂ ꯍꯥꯏꯔꯒ
ꯎꯝ
ꯑꯇꯣꯞꯄ ꯊꯕꯛ ꯑꯃ ꯇꯧꯔꯦ ꯅꯨꯡꯉꯥꯏꯕ ꯊꯕꯛ ꯊꯤꯔꯤꯌꯦ ꯇꯧꯗꯣ ꯑꯃꯗꯨꯁꯨ ꯄꯨꯡꯗ ꯆꯠꯅꯗꯕꯀꯣ ꯍꯥꯏꯗꯤ ꯋꯤꯟ ꯇꯔꯗ ꯌꯥꯎꯋꯦꯕ ꯑꯩꯗꯣ
ꯍꯣꯏ ꯍꯣꯏ
ꯄꯨꯡ ꯇꯔꯥꯃꯥꯊꯣꯏꯗꯒꯤ ꯄꯨꯡ ꯃꯥꯄꯜ ꯐꯥꯎ ꯑꯗꯨꯅ ꯇꯔꯥꯃꯥꯊꯣꯏꯗꯒꯤ ꯍꯥꯏꯔꯁꯨ ꯑꯃꯨꯛ ꯑꯥ ꯀꯩ
ꯀꯩꯅꯣ ꯑꯩꯈꯣꯏ ꯃꯄꯥꯟ ꯂꯝꯗꯔꯣ ꯍꯥꯏꯁꯦ ꯅꯣ꯭ꯔꯠ ꯏꯁꯀꯤ ꯃꯄꯥꯟꯗꯔꯣ
ꯅꯠꯇꯦ
ꯑꯣ ꯅꯣꯔꯠ ꯏꯁ ꯃꯅꯨꯡꯗ
ꯍꯣꯏ
ꯑꯣꯑꯣ
ꯑꯗꯨꯒꯤ ꯁꯦꯂꯔꯤꯁꯨ ꯄꯤꯛꯑꯦꯗꯅ
ꯍꯣꯏ ꯍꯣꯏ
ꯄꯨꯡꯗꯨꯒ ꯁꯦꯂꯔꯤꯗꯨꯒ ꯊꯕꯛꯇꯨꯒ ꯑꯃ ꯆꯥꯟꯅꯗꯦ ꯍꯥꯏꯕ ꯋꯥꯏꯑ ꯍꯥꯏꯕ
ꯎꯝ ꯇꯦꯕꯜ ꯌꯥꯝꯕ꯭ꯔꯣ
ꯇꯦꯕꯜ ꯌꯥꯝꯃꯦ ꯍꯣꯏ ꯀꯁꯇꯃꯔꯁꯨ ꯑꯗꯨꯝ ꯆꯤꯟꯕ ꯀꯁꯇꯃꯔ ꯈꯨꯌꯥꯝ ꯑꯃꯅꯦ
ꯂꯦꯞꯇꯦ ꯀꯁꯇꯣꯃꯔ ꯑꯗꯨꯒꯤ ꯋꯥꯏꯕ
ꯎꯝ
ꯑꯃ ꯇꯧꯕꯗꯨꯁꯨ ꯄꯨꯡꯗꯣ ꯑꯗꯨꯗꯤꯀꯣ ꯃꯄꯨꯅ ꯀꯩꯁꯨ ꯁꯥꯎꯕꯤꯗꯦ ꯊꯕꯛ ꯀꯩꯀꯥ ꯌꯨꯝ ꯁꯦꯡꯅꯕꯁꯨ ꯑꯗꯨꯝ ꯃꯤ ꯑꯇꯣꯞꯄ ꯂꯩꯖꯩꯌꯦꯀꯣ
ꯎꯝ
ꯑꯩꯈꯣꯏꯅ ꯄꯨꯡ ꯇꯔꯥꯃꯥꯊꯣꯏ ꯍꯥꯏꯕꯗ ꯇꯔꯥꯃꯥꯊꯣꯏ ꯃꯈꯥꯏ ꯍꯦꯜꯂ ꯂꯥꯛꯑꯁꯨ ꯀꯩꯁꯨꯝ ꯍꯥꯏꯖꯗꯦ ꯗꯦꯕ ꯃꯣꯏꯗꯤ ꯁꯥꯎꯕꯤꯗꯦꯕꯀꯣ ꯑꯗꯨꯒ ꯍꯟꯕꯗꯨꯁꯨ ꯃꯣꯏꯅ ꯑꯗꯨꯝ ꯊꯤꯟꯕꯤꯑꯧꯕ ꯃꯄꯨꯅ ꯒꯥꯔꯤꯗ ꯄꯨꯡ ꯃꯥꯄꯜ ꯑꯗꯨꯝ ꯄꯨꯡ ꯃꯥꯄꯜ ꯇꯥꯗ꯭ꯔꯤꯉꯩ ꯃꯥꯄꯜ ꯇꯥꯕꯗ ꯑꯗꯨꯝ ꯊꯤꯟꯕꯤꯌꯦ ꯑꯗꯣ ꯋꯤꯟꯇꯔ ꯑꯣꯏꯕꯅꯤꯅ ꯏꯁꯥꯗꯨ ꯅꯥꯒꯜꯂꯦꯕ ꯑꯗꯨꯒꯤ ꯇꯣꯛꯑꯒꯦꯅ ꯇꯧꯕ ꯑꯗꯨꯗꯁꯨ ꯀꯁꯇꯃꯔ ꯈꯨꯌꯥꯝ ꯑꯃꯅꯦ ꯀꯁꯇꯃꯔ ꯌꯥꯝ ꯌꯥꯝꯕꯁꯦ ꯌꯥꯝ ꯌꯥꯝ ꯋꯥꯏ ꯔꯦꯁꯇ꯭ꯔꯣꯟꯒꯨꯝꯕꯗ ꯐꯥꯁ ꯐꯨꯗ ꯐꯥꯁ ꯐꯨꯗ ꯀꯨꯝꯕꯗ ꯌꯥꯎꯕꯁꯦ ꯋꯥꯏꯑꯦ ꯀꯦꯐꯦ ꯃꯆꯥꯒꯨꯝꯕꯗꯗꯤ ꯀꯩꯁꯨ ꯀꯥꯏꯗꯦ ꯀꯦꯐꯤ ꯃꯆꯥ ꯃꯆꯥꯗꯗꯤ ꯅꯨꯡꯉꯥꯏ
ꯀꯦꯐꯦꯅ ꯅꯨꯡꯉꯥꯏꯕꯅꯤ ꯍꯣꯏ
ꯎꯝ ꯀꯦꯐꯦꯗ
ꯑꯩ ꯑꯩꯁꯨ ꯊꯥ ꯃꯉꯥ ꯊꯥ ꯇꯔꯨꯛꯀꯨꯝꯕ ꯇꯧꯔꯝꯃꯦ ꯀꯦꯐꯦꯗ
ꯎꯝ
ꯀꯩꯅꯣ ꯑꯁ ꯑꯩꯈꯣꯏꯒꯤꯗꯨꯗꯤ ꯅꯨꯡꯉꯥꯏ ꯅꯨꯡꯉꯥꯏꯕꯅꯦ ꯑꯩꯈꯣꯏ ꯃꯤ ꯃꯉꯥꯅꯦꯕꯀꯣ
ꯍꯣꯏ
ꯃꯤ ꯃꯉꯥ ꯈꯛꯇ ꯃꯣꯏꯁꯦ ꯃꯌꯥꯡꯕꯨ ꯂꯧꯅꯤꯡꯗꯕ
ꯎꯝ
ꯑꯩꯈꯣꯏ ꯅꯣꯔ ꯏꯁ ꯃꯤ ꯂꯧꯅꯤꯡꯕ ꯑꯩꯈꯣꯏ ꯃꯤ ꯃꯉꯥꯁꯦ
ꯃꯄꯥꯟꯗꯔꯣ
ꯍꯣꯏ ꯃꯄꯥꯟꯗꯅꯦ ꯑꯗꯨ ꯑꯩꯈꯣꯏ ꯃꯤ ꯃꯉꯥꯁꯦ ꯑꯩꯈꯣꯏ ꯀꯣꯂꯦꯖ ꯃꯦꯠ ꯉꯥꯛꯇꯅꯦꯕ
ꯍꯣꯏ
ꯑꯣ ꯀꯣꯂꯦꯖ ꯍꯦꯛ ꯂꯣꯏꯔꯒ ꯑꯩꯈꯣꯏꯒꯤ ꯄ꯭ꯔꯤꯟꯁꯤꯄꯜꯅ ꯑꯃ ꯊꯕꯛ ꯑꯃ ꯂꯩ ꯍꯥꯏꯅ ꯂꯥꯏꯟ ꯇꯧꯔꯒ ꯆꯠꯄꯀꯣ
ꯍꯣꯏ
ꯑꯩꯈꯣꯏ ꯄ꯭ꯔꯤꯟꯁꯤꯄꯥꯜ ꯃꯈꯥꯗꯒꯤ ꯆꯠꯂꯒ ꯑꯗꯨ ꯊꯕꯛꯇꯣ ꯌꯥꯔꯝꯗꯕ ꯍꯥꯏꯗꯤ ꯊꯕꯛꯇꯣ ꯌꯥꯝꯅ ꯋꯥꯕ
ꯎꯝ
ꯀꯝꯄꯅꯤ ꯀꯝꯄꯅꯤ ꯑꯃꯅꯦ ꯁꯤ ꯑꯁ ꯀꯝꯄꯅꯤ ꯒꯥꯔꯤ ꯆꯀꯥꯒꯤ ꯀꯝꯄꯅꯤꯅꯦꯕ
ꯑꯥ
ꯑꯗꯨꯗ ꯆꯠꯂꯒ ꯃꯈꯈꯣꯏꯁꯦ ꯌꯥꯗ꯭ꯔꯕ ꯑꯩꯈꯣꯏ ꯍꯥꯏꯗꯤ ꯃꯌꯥꯡꯅ ꯑꯌꯥꯝꯕꯅꯤꯅ ꯃꯌꯥꯡ ꯂꯩ ꯃꯐꯝꯗꯨꯗꯤ ꯑꯩꯈꯣꯏꯅ ꯑꯗꯨꯗ ꯍꯥꯏꯗꯤ ꯑꯩꯈꯣꯏ ꯃꯅꯤꯄꯨꯔꯗ ꯑꯣꯏꯔꯣ ꯅꯥꯒꯂꯦꯟꯗ ꯑꯣꯏꯔꯣ ꯑꯩꯈꯣꯏ ꯑꯗꯨꯗ ꯂꯩꯔꯀꯥꯟꯗꯗꯤ ꯈꯪ ꯍꯥꯏꯗꯤ ꯇꯥꯕ ꯈꯛꯇ ꯇꯥꯏꯌꯦꯕꯀꯣ ꯃꯤꯅ ꯍꯥꯏꯕ ꯈꯛꯇ ꯑꯩꯈꯣꯏꯕꯨ ꯌꯥꯝꯅ ꯔꯦꯁꯤꯁꯇ꯭ ꯇꯧꯋꯦ ꯁꯤꯁꯤ ꯇꯧꯋꯦ ꯍꯥꯏꯕꯗ ꯑꯩꯈꯣꯏ ꯃꯤ ꯃꯉꯥꯗꯣ ꯑꯗꯨꯗ ꯆꯠꯄ ꯀꯥꯟꯗ ꯑꯁ ꯐꯖꯅ ꯈꯪꯕꯅꯍꯦ ꯃꯣꯏꯅ ꯔꯦꯁꯤꯁ ꯇꯧꯕꯗꯣ ꯀꯣ
ꯑꯣ
ꯑꯗꯨ ꯀꯝꯄꯅꯤꯗ ꯑꯗꯨ ꯀꯝꯄꯅꯤ ꯁꯨꯛ ꯆꯥꯎꯕꯗꯣ ꯂꯤꯁꯤꯡ ꯂꯤꯁꯤꯡ ꯂꯩꯕꯗꯣ ꯌꯦꯡꯉꯨꯅꯦ ꯑꯩꯈꯣꯏ ꯃꯤ ꯃꯉꯥ ꯈꯛꯇꯅꯦꯕ ꯑꯩꯈꯣꯏ ꯁꯛ ꯇꯣꯉꯥꯟꯕꯗꯣ
ꯎꯝ
ꯋꯥꯕ ꯑꯗꯨꯏꯁꯨ ꯍꯣꯏ ꯑꯗꯨ ꯑꯁ ꯊꯕꯛꯀꯤꯗꯃꯛ ꯂꯥꯛꯄꯅꯤꯅ ꯑꯗꯨꯝ ꯊꯥ ꯑꯃ ꯃꯈꯥꯏꯒꯨꯝꯗꯤ ꯇꯧꯔꯦ ꯍꯥꯏꯗꯤ ꯑꯩꯈꯣꯏ ꯍꯥꯏꯗꯤ ꯑꯩꯈꯣꯏ ꯍꯦꯛ ꯌꯕꯒ ꯖꯣꯏꯟ ꯇꯧꯕꯗꯣ ꯎ ꯊꯥ ꯃꯈꯥꯏꯗꯒꯤ ꯖꯣꯏꯟ ꯇꯧꯕꯅꯦꯕꯀꯣ
ꯍꯣꯏ
ꯑꯗꯨ ꯑꯗꯨ ꯂꯣꯏꯁꯤꯜꯂꯒ ꯊꯥ ꯑꯃ ꯐꯥꯎꯗꯤ ꯑꯩꯈꯣꯏ ꯑꯦ ꯂꯥꯛꯑꯒ ꯍꯥꯏꯗꯤ ꯂꯥꯛꯄ ꯂꯥꯛꯈ꯭ꯔꯕꯅꯤꯅ ꯊꯥ ꯑꯃꯒꯤ ꯁꯦꯂꯔꯤꯒꯨꯝꯕꯗꯤ ꯐꯪꯉꯒ ꯆꯠꯁꯦ ꯍꯥꯏꯅ ꯑꯩꯈꯣꯏ ꯊꯥ ꯑꯃ ꯇꯧꯔꯦ ꯑꯗꯨ ꯃꯇꯨꯡꯗ ꯊꯕꯛ ꯊꯤꯔꯤꯅꯦꯕ ꯑꯃꯨꯛꯀ ꯀꯣ
ꯍꯥꯥ
ꯑꯗꯨ ꯊꯕꯛ ꯊꯤꯔꯒ ꯊꯕꯛ ꯐꯕ ꯑꯐꯕ ꯌꯥꯝꯅ ꯐꯪꯉꯦ ꯊꯕꯛ ꯌꯥꯝ ꯐꯕ ꯑꯗꯨ ꯀꯦꯐꯦꯗꯅꯦꯕ ꯑꯅꯧꯕ ꯀꯦꯐꯦ ꯀꯣ ꯄꯤꯖꯥ ꯄꯤꯖꯥꯒꯤ ꯀꯦꯐꯦꯅꯦ ꯑꯗꯨ ꯃꯤ ꯃꯉꯥ ꯑꯩꯈꯣꯏ ꯆꯠꯂꯦ ꯑꯩꯈꯣꯏꯒꯤꯗꯃꯛ ꯑ ꯃꯟꯂꯤ ꯑꯦꯇꯤꯟ ꯊꯥꯎꯖꯟ ꯄꯤꯌꯦ ꯑꯗꯨꯒ ꯆꯥꯕ ꯊꯛꯄ ꯐ꯭ꯔꯤꯗ ꯄꯤꯌꯦ ꯑꯗꯨꯒ ꯔꯦꯟꯗꯣ
ꯍꯣꯏ
ꯔꯦꯟ ꯂꯩꯅꯤꯡꯉꯥꯏ ꯑꯦꯀꯣꯃꯣꯗꯦꯁꯟꯗꯨꯁꯨ ꯐ꯭ꯔꯤꯗ ꯄꯤꯕꯅꯦꯕ
ꯑꯗꯨꯗꯤ ꯐꯩꯅ
ꯍꯣꯏ ꯑꯗꯨ ꯌꯥꯝꯅ ꯐꯕꯅꯦ ꯑꯩꯈꯣꯏ ꯍꯥꯏꯗꯤ ꯑꯗꯨꯗ ꯑꯩꯇꯤꯟ ꯑꯩꯈꯣꯏ ꯑꯩꯇꯤꯟ ꯏꯟꯍꯦꯟ ꯑꯗꯨꯒ ꯄꯤ ꯑꯦꯐ ꯀꯨꯝꯕꯁꯨ ꯂꯣꯏꯅ ꯀꯛꯑꯒ ꯃꯇꯨꯡꯗ ꯄꯤꯌꯨꯅꯦꯕ
ꯍꯣꯏ
ꯑꯗꯨ ꯂꯩꯔꯦ ꯏꯃꯥꯟꯅꯕ ꯑꯍꯨꯝꯁꯦ ꯑꯃꯨꯛꯀ ꯆꯠꯈ꯭ꯔꯦ ꯋꯥꯏ ꯍꯥꯏꯅ ꯆꯗꯕꯅꯦ ꯑꯗꯨꯝ ꯅꯨꯡꯉꯥꯏꯕꯅꯦꯕꯀꯣ
ꯍꯣꯏ
ꯑꯗꯨ ꯏꯃꯥꯟꯅꯕ ꯏꯃꯥꯟꯅꯕ ꯑꯅꯤ ꯑꯩꯒ ꯃꯥꯁꯦ ꯑꯗꯨꯝ ꯂꯩꯔꯦ ꯂꯩꯔ ꯂꯩꯔꯒ ꯊꯥ ꯃꯔꯤ ꯃꯉꯥ ꯁꯨꯔꯦ ꯑꯗꯨꯒ ꯃꯤ ꯑꯇꯣꯞꯄ ꯑꯃꯨꯛꯀ ꯀꯧꯕ ꯑꯩꯈꯣꯏꯅꯀꯣ
ꯍꯣꯏ
ꯑꯗꯨ ꯀꯧꯔꯒ ꯑꯗꯨꯝ ꯁꯨꯅ ꯍꯥꯏꯗꯤ ꯑꯌꯨꯛꯇ ꯑꯌꯨꯛꯇ ꯃꯤ ꯂꯥꯛꯇꯕꯅꯦ ꯑꯩꯈꯣꯏꯁꯦ
ꯍꯣꯏ
ꯑꯌꯨꯛꯇ ꯃꯤ ꯂꯥꯛꯇꯦ ꯑꯗꯨꯒ ꯍꯣꯏ ꯅꯨꯡꯗꯥꯡꯗ ꯄꯨꯡ ꯁꯤꯛꯁ ꯁꯤꯛꯁ ꯁꯚꯦꯟ ꯑꯩꯠꯀꯨꯝꯕ ꯍꯧꯔꯗꯤꯅꯦ
ꯍꯣꯏ
ꯁꯚꯦꯟ ꯁꯚꯦꯟ ꯑꯩꯠꯀꯨꯝꯕ ꯍꯧꯔꯗꯤ ꯃꯤ ꯂꯥꯛꯄ ꯍꯧꯔꯦ ꯑꯗꯨꯒ ꯃꯤ ꯂꯥꯛꯑꯁꯨ ꯍꯥꯏꯗꯤ ꯇꯦꯕꯜꯁꯦ ꯑꯩꯈꯣꯏ ꯇꯦꯕꯜ ꯊꯣꯐ ꯈꯛꯇꯅꯦꯕꯀꯣ
ꯍꯣꯏ
ꯑꯗꯨꯒꯤ ꯑꯗꯨꯝ ꯁꯔꯞ ꯇꯧꯕ ꯉꯝꯃꯦꯕ ꯌꯥꯝ ꯋꯥꯕ ꯑꯣꯏꯗꯦꯕ
ꯍꯣꯏ
ꯑꯗꯨ ꯅꯨꯡꯉꯥꯏꯗꯤ ꯅꯨꯡꯉꯥꯏꯔꯝꯕꯅꯦ ꯑꯗꯨ ꯑꯗꯨ ꯇꯣꯛꯄ ꯃꯇꯨꯡꯗ ꯊꯕꯛ ꯑꯇꯣꯞꯄ ꯇꯧꯔꯒ ꯌꯥꯝꯅ ꯔꯤꯒ꯭ꯔꯦꯠ ꯇꯧꯕꯅꯦ
ꯎꯝ ꯎꯝ ꯀꯩꯒꯤ ꯇꯣꯛꯏꯅꯣ ꯑꯗꯨꯗꯤ
ꯑꯗꯨꯝ ꯑꯁ ꯍꯥꯏꯗꯤ ꯃꯤꯅ ꯂꯩꯕ ꯃꯐꯝꯗ ꯂꯩꯅꯤꯡꯕꯀꯣ ꯑꯗꯨꯗꯗꯤ ꯅꯨꯡꯉꯥꯏ ꯅꯨꯡꯉꯥꯏ ꯑꯗꯨꯏꯁꯨ ꯍꯥꯏꯗꯤ ꯑꯩꯈꯣꯏꯒꯤ ꯃꯤ ꯌꯥꯝꯗꯕ ꯑꯩꯈꯣꯏ ꯅꯣꯔꯠ ꯏꯁ ꯃꯤꯁꯦ ꯅꯣꯔꯠ ꯏꯁ ꯃꯤ ꯌꯥꯝꯗꯕ ꯑꯗꯨꯒ ꯑꯩꯈꯣꯏ ꯆꯥꯅꯤꯡꯕ ꯑꯗꯤ ꯑꯩꯈꯣꯏ ꯅꯣꯔꯠ ꯏꯁꯇꯤ ꯆꯥꯅꯤꯡꯕꯁꯦ ꯣꯡꯉꯥꯂꯦꯅ ꯁꯥꯒꯨꯝꯕ ꯀꯔꯤ ꯀꯔꯤꯒꯨꯝꯕ ꯌꯥꯝ ꯄꯥꯝꯃꯦ ꯑꯗꯨꯒꯨꯝꯕꯗꯣ ꯌꯥꯝ ꯄꯥꯛ ꯐꯪꯗꯕꯀꯣ ꯑꯗꯨꯒ ꯃꯣꯔꯣꯕꯔ ꯑꯩꯈꯣꯏꯒꯤ ꯔꯦꯁꯇꯨꯔꯦꯟꯗꯣ ꯕꯦꯖꯀꯤ ꯑꯣꯏꯕ
ꯕꯦꯖꯀꯤ ꯑꯣꯏꯕ ꯗꯨꯀꯥꯟꯗ ꯂꯩꯕ ꯋꯥꯕꯅꯦ
ꯍꯣꯏ ꯑꯗꯨꯒꯤ ꯑꯁ ꯑꯩꯗꯤ ꯎꯝ ꯃꯔꯛ ꯃꯔꯛꯇ ꯅꯥꯏꯠ ꯁꯤꯐ ꯐꯪꯉꯦꯕꯀꯣ ꯅꯥꯏꯠ ꯁꯤꯐ ꯐꯪꯉꯗꯤ ꯑꯩꯈꯣꯏꯒꯤ ꯅꯥꯏꯠ ꯁꯤꯐ ꯍꯦꯛ ꯐꯪꯉꯗꯤ ꯁꯤꯛꯁꯇ ꯂꯣꯒꯏꯟꯅꯦ ꯑꯗꯨꯒ ꯁꯤꯛꯁ ꯁꯚꯦꯟ ꯑꯩꯠ ꯅꯥꯏꯟ ꯇꯦꯟ ꯑꯦꯂꯚꯦꯟ ꯇꯨꯋꯦꯜꯐ ꯋꯥꯟ ꯇꯨ ꯊ꯭ꯔꯤ ꯊ꯭ꯔꯤꯗꯔ ꯊ꯭ꯔꯤ ꯐꯥꯎ ꯇꯧꯕꯅꯦ
ꯎꯝ
ꯑꯌꯨꯛ ꯊ꯭ꯔꯤ ꯐꯥꯎ ꯍꯥꯏꯗꯤ ꯁꯤꯛꯁꯇ ꯂꯣꯒ ꯏꯟ ꯇꯧꯔꯗꯤ ꯁꯤꯛꯁ ꯁꯚꯦꯟ ꯑꯩꯠ ꯅꯥꯏꯟ ꯇꯦꯟ ꯑꯦꯂꯚꯦꯟ ꯐꯣꯔ ꯐꯥꯏꯚ ꯁꯤꯛꯁ ꯁꯦꯟ ꯁꯚꯦꯟ ꯑꯥꯋꯔꯁꯇꯤ
ꯅꯠꯇ꯭ꯔꯣ ꯁꯚꯦꯟ ꯍꯔꯁ ꯂ
ꯀꯔꯤꯅꯣꯅꯦ ꯑꯩꯅ ꯍꯥꯏꯔꯤꯁꯦ
ꯎ
ꯑꯁꯦꯡꯕꯗꯤ ꯅꯥꯏꯟ ꯑꯥꯔꯁꯅꯦ
ꯑꯣ ꯍꯣ
ꯅꯥꯏꯟ ꯑꯥꯋꯥꯔꯁ ꯁꯨꯕꯅꯦꯕ ꯑꯗꯨ ꯌꯦꯡꯉꯨꯅꯦ ꯑꯩꯅ ꯀꯥꯎꯟ ꯇꯧꯕ ꯁꯣꯏ ꯃꯥꯜꯂꯦ ꯑꯗꯨ ꯊꯣꯛꯑ ꯐꯣꯅꯦꯕꯀꯣ ꯑꯩꯈꯣꯏꯒꯤ ꯗꯥꯏꯅꯤꯡꯁꯦ
ꯍꯔ
ꯇꯨꯋꯦꯜꯐ ꯐꯥꯎ ꯗꯥꯏꯅꯤꯡ ꯂꯩꯔꯦ ꯑꯗꯨꯒ ꯇꯨꯋꯦꯜꯐ ꯍꯦꯜꯂꯗꯤ ꯋꯥꯟ ꯇꯨ ꯊ꯭ꯔꯤ ꯁꯤ ꯄꯨꯡ ꯑꯍꯨꯝ ꯐꯥꯎꯁꯦ ꯑꯣꯟꯂꯥꯏꯟ ꯑꯣꯟꯂꯥꯏꯟ ꯗꯤꯂꯤꯚꯔꯤꯒꯤꯗꯃꯛꯅꯦꯕ ꯑꯣꯟꯂꯥꯏꯟꯗꯗꯤ ꯍꯥꯡꯉꯤꯕꯀꯣ
ꯍꯣꯏ
ꯑꯗꯨꯗ ꯑꯣꯟꯂꯥꯏꯟꯗꯗꯤ ꯑꯩ ꯂꯩꯔꯅꯤ ꯍꯥꯏꯗꯤ ꯃꯤ ꯑꯃ ꯂꯩꯅꯤ ꯃꯤ ꯑꯃ ꯁꯔꯐꯇꯒꯤ ꯃꯤ ꯑꯃ ꯂꯩꯅꯤ ꯑꯗꯨꯒ ꯁꯦꯐ ꯑꯃ ꯂꯩꯕꯅꯦꯕ
ꯊ
ꯑꯗꯨꯗꯣ ꯑꯁ ꯅꯨꯡꯗꯥꯡꯗ ꯑꯩꯈꯣꯏ ꯑꯩꯅ ꯇꯧꯕꯁꯦ ꯑꯩꯈꯣꯏ ꯁꯥ ꯆꯥꯕ ꯐꯪꯗꯕꯅꯤꯅ ꯌꯦꯟ ꯌꯦꯔꯨꯝꯒꯨꯝꯕꯁꯨ ꯂꯩꯇ꯭ꯔꯔꯤꯅ
ꯎꯝ
ꯑꯗꯨꯒꯤ ꯅꯨꯡꯗꯥꯡꯗ ꯁꯤ ꯑꯦꯞ ꯑꯣꯟꯂꯥꯏꯟ ꯑꯦꯞꯇꯒꯤ ꯕ꯭ꯂꯤꯡꯀꯤꯠꯇꯒꯤ ꯑꯣꯔꯗꯔ ꯇꯧꯔꯒ ꯑꯩꯈꯣꯏꯅ ꯂꯣꯠꯅ ꯊꯣꯡꯉꯒ ꯆꯥꯕꯗꯣꯀꯣ ꯑꯁ ꯐꯥꯕꯨ ꯐꯥꯔꯗꯤ ꯐꯖꯟꯍꯦ
ꯐꯥꯗ꯭ꯔꯕ
ꯐꯥꯗꯦ ꯍꯣꯏ ꯐꯥꯗꯤ ꯐꯥꯎꯗꯦ
ꯐꯗꯤ ꯐꯥꯎꯥꯎ ꯊ
ꯍꯥꯏꯗꯤ ꯑꯗꯨ ꯂꯩꯀꯥꯏꯗꯣ ꯂꯩꯀꯥꯏꯗꯣ ꯂꯣꯏꯅꯃꯛ ꯕꯦꯖꯅꯦꯕ ꯑꯩꯈꯣꯏ ꯂꯩꯕ ꯂꯩꯀꯥꯏꯗꯣ ꯑꯗꯒꯤ ꯑꯩꯈꯣꯏꯒꯤ ꯑꯩꯈꯣꯏꯅ ꯂꯩꯕ ꯔꯨꯝꯗ ꯐꯥꯎ ꯆꯨꯔꯨꯞ ꯊꯛꯄ ꯌꯥꯗꯦ ꯅꯤꯁꯥ ꯆꯥꯕ ꯌꯥꯗꯦ ꯌꯨ ꯊꯛꯄ ꯌꯥꯗꯦ ꯁꯥꯒꯨꯝꯕ ꯆꯥꯕ ꯌꯥꯗꯦ ꯂꯣꯟꯠꯅꯗꯤ ꯇꯧꯋꯦꯀꯣ ꯑꯗꯨꯑꯣꯏꯁꯨ ꯈꯪꯉꯗꯤ ꯇꯥꯟꯊꯣꯛꯄꯅꯦꯕ
ꯑꯣ
ꯑꯗꯨꯒꯤ ꯌꯥꯝ ꯋꯥꯅ ꯂꯩꯔꯛꯄ ꯋꯥꯅ ꯂꯩꯔꯛꯑꯁꯨ ꯍꯥꯏꯗꯤ ꯄꯩꯁꯥꯒꯤꯗꯃꯛꯇꯤ ꯅꯨꯡꯗꯤ ꯅꯨꯡꯉꯥꯏꯕꯀꯣ ꯑꯗꯨꯏꯁꯨ ꯇꯣꯛꯈ꯭ꯔꯦ ꯂꯥꯛꯄ ꯃꯇꯨꯡꯗ ꯑꯃꯨꯛꯀ ꯍꯟꯗꯛꯁꯨ ꯀꯧꯋꯦ ꯀꯧꯕꯗꯤ ꯂꯥꯛꯅꯤꯡꯉꯗꯤ ꯂꯥꯛꯑꯣ ꯂꯥꯛꯑꯣ ꯍꯥꯏꯅ ꯑꯗꯨ ꯆꯠꯅꯤꯡꯗ꯭ꯔꯕꯀꯣ ꯍꯥꯏꯗꯤ ꯃꯐꯝꯗꯣ ꯑꯩꯈꯣꯏꯒꯤ ꯃꯤ ꯌꯥꯝ ꯂꯩꯇꯕꯁꯨ ꯅꯨꯡꯉꯥꯏꯇꯦꯅꯦ ꯃꯌꯥ ꯉꯥꯛꯇ ꯂꯩꯕ ꯃꯐꯝꯁꯨ ꯅꯨꯡꯉꯥꯏꯇꯕꯅꯦꯦ ꯎꯝ ꯃꯣꯏ ꯑꯩꯈꯣꯏꯕꯨ ꯈꯨꯌꯦꯡꯗꯣ ꯑꯩꯈꯣꯏꯕꯨ ꯌꯦꯡꯉꯅꯤ ꯋꯥꯔꯤ ꯁꯅꯔꯅꯤ ꯀꯩꯗꯒꯤꯅꯣ ꯀꯗꯥꯏꯗꯒꯤꯅꯣ ꯅꯥꯒꯥꯂꯦꯟꯗꯒꯤꯅꯦ ꯃꯅꯤꯄꯨꯔꯗꯒꯤꯅꯦ ꯍꯥꯏꯗꯤ ꯃꯣꯏ ꯈꯪꯉꯔꯣꯏ ꯑꯃꯨꯛꯀ ꯀꯣ ꯀꯔꯥꯏ ꯂꯝꯗꯅꯣ ꯀꯔꯥꯏ ꯀꯔꯝꯕ ꯀꯟꯇ꯭ꯔꯤꯗꯅꯣꯒ ꯍꯥꯏꯕꯅꯦ ꯃꯌꯥꯡꯁꯤꯡꯁꯦ ꯌꯥꯗꯕꯅꯦ ꯋꯥꯕꯅꯦꯅ ꯃꯌꯥꯡ ꯆꯁꯤ ꯈꯪꯗꯕ ꯈꯣꯏꯗꯗꯤ ꯌꯥꯝꯅ ꯈꯪꯕ ꯈꯣꯏꯗꯗꯤ ꯑꯗꯨꯝ ꯈꯤꯇꯪ ꯒ꯭ꯌꯥꯟ ꯇꯥꯕ ꯈꯣꯏꯗꯗꯤ ꯌꯥꯝꯅ ꯃꯣꯏꯁꯨ ꯑꯩꯈꯣꯏꯕꯨ ꯎꯔꯒ ꯌꯥꯝꯅ ꯅꯨꯡꯁꯤꯕ ꯐꯥꯎꯕꯁꯨ ꯂꯩꯕꯅꯦ ꯑꯗꯨꯏꯁꯨ ꯑꯌꯥꯝꯕꯅꯀꯣ
ꯍꯣꯏ
ꯃꯌꯥꯡꯁꯦ ꯌꯥꯗꯕꯅꯦ
ꯆꯥꯛ ꯆꯥꯈꯤꯔꯣꯏꯗ꯭ꯔꯣ
ꯍꯣꯏ ꯆꯥꯛꯁꯦ ꯆꯥꯅꯤꯡꯗ꯭ꯔꯤꯅꯦ ꯉꯁꯥꯏ ꯑꯌꯨꯛꯇ ꯆꯥ ꯊꯛꯄꯀꯣ ꯑꯗꯨꯒꯤ
ꯎꯝ
ꯁꯤ ꯃꯄꯥꯟꯗ ꯂꯩꯔ ꯃꯄꯥꯟꯗ ꯂꯩꯔꯛꯄꯗꯗꯤ ꯑꯗꯨꯝ ꯆꯥꯛꯁꯨ ꯊꯦꯡ ꯊꯦꯡꯅ ꯆꯥꯕꯗ ꯍꯩꯅꯔꯛꯑꯦ
ꯎꯝ ꯌꯨꯝꯗꯗꯤ ꯉꯟꯅ ꯆꯥꯕ ꯉꯟꯅ ꯇꯨꯕ ꯉꯟꯅ ꯍꯧꯒꯠꯄ ꯂꯧ ꯆꯠꯄꯅꯤꯅ
ꯌꯨꯝꯗꯗꯤ ꯀꯔꯥꯏꯗꯒꯤ ꯑꯥ ꯅꯥꯏꯟ ꯄꯨꯡ ꯅꯥꯏꯟ ꯇꯦꯟꯒꯨꯝꯕ ꯇꯥꯔꯗꯤ ꯊꯦꯡꯉꯦ ꯊꯦꯡꯉꯦ ꯍꯥꯏꯅ
ꯑꯁ ꯄꯨꯡ ꯇꯔꯦꯠ ꯃꯤ ꯑꯩ ꯇꯔꯦꯠꯇꯅꯦ ꯍꯧꯒꯠꯄꯖꯦ ꯇꯔꯦꯠ ꯃꯈꯥꯏ ꯇꯔꯦꯠꯇ ꯑꯗꯨꯝ ꯍꯧꯒꯠꯂꯦ ꯉꯁꯤꯗꯤ ꯈꯔ ꯊꯦꯡꯉꯦ ꯉꯔꯥꯡ ꯕꯣꯜ ꯌꯦꯡꯕꯒꯤ ꯈꯔꯤ ꯊꯦꯡꯉꯦ ꯍꯥꯏꯁꯦ ꯄꯨꯡ ꯅꯤꯄꯥꯜ ꯃꯈꯥꯏ
ꯎꯝ
ꯎꯝ
ꯍꯥꯏꯗꯤ ꯑꯩꯅ ꯍꯥꯏꯗꯤ ꯅꯨꯡꯗꯥꯡꯗ ꯑꯣꯏꯔꯣ ꯄꯨꯡ ꯅꯨꯡꯗꯥꯡꯗꯁꯨ ꯑꯌꯨꯛꯇꯁꯨ ꯀꯣ
ꯍꯣꯏ ꯄꯨꯡ ꯅꯤꯄꯥꯟ ꯃꯈꯥꯏ ꯐꯥꯎ ꯑꯃ ꯊꯦꯡꯈ꯭ꯔꯦꯔ
ꯍꯣꯏ ꯃꯄꯥꯟꯗꯗꯤ ꯄꯨꯡ ꯑꯃ ꯑꯅꯤ ꯐꯥꯎ ꯇꯨꯝꯗꯕꯤꯗ ꯑꯗꯨꯝ ꯂꯩꯕꯅꯦ